ꯇꯥꯏꯃꯤꯡꯖꯔꯕ꯭ꯔꯣ
ꯇꯧꯋꯦ
ꯑꯣ ꯑꯁꯤ ꯅꯣꯏꯁꯤꯗꯤ ꯑꯥꯔꯅ ꯂꯣꯏ ꯍꯧꯕ ꯊꯣꯟꯕꯩ ꯋꯥꯔꯤꯅꯦ
ꯑ ꯅꯨꯄꯤꯈꯩ ꯇꯥꯗꯅ ꯂꯣꯏ ꯍꯧꯔꯦ
ꯅ ꯅꯅꯥꯎꯄꯤꯅ ꯀꯩ ꯊꯣꯜꯂꯤꯕ
ꯔꯤꯃꯥ
ꯏꯁ ꯂꯤꯃꯥ
ꯎꯝ
ꯔꯇꯅꯥ ꯔꯤꯃꯥ ꯔꯕꯤꯅꯥ
ꯎꯝ
ꯑꯗꯨꯕꯨꯗꯤ ꯑꯩꯈꯣꯏ ꯑꯍꯨꯝꯒꯤ ꯑꯩꯈꯣꯏ ꯆꯦ ꯃꯤꯡꯗ ꯑꯖꯨꯖꯨ ꯑꯩꯈꯣꯏ ꯆꯦ ꯃꯤꯡ ꯈꯪꯕ꯭ꯔꯥ
ꯀꯔꯤ ꯍꯥꯏꯕꯅꯣ ꯅꯣꯏ ꯖꯌꯥꯅ ꯀꯩꯅꯣꯝꯒ ꯍꯧꯗꯥꯥꯏꯅꯦ
ꯖꯨꯕꯦꯗꯤꯌꯥ ꯃꯥꯏ ꯏꯃꯤꯡꯗꯤ ꯀꯕꯥꯥꯏ ꯇꯣꯏꯅꯣ ꯈꯪꯗꯦ ꯀꯥꯏꯗꯩ ꯂꯧꯔ ꯊꯣꯜꯂꯨꯔꯤꯅꯣ ꯈꯪꯗꯦ ꯑꯩꯈꯣꯏ ꯕꯥꯖꯤꯅ
ꯅꯪꯅ ꯖꯣꯟ ꯅꯪꯒꯤꯗꯃꯨꯛ ꯈꯔ ꯐꯖꯔꯤ
ꯑꯥ ꯑꯥ ꯑꯩꯈꯣꯏꯒꯤ ꯑꯦꯒ꯭ꯔꯤ ꯑꯩꯈꯣꯏ ꯕꯥꯖꯦ ꯅꯍꯥꯟꯋꯥꯏꯑꯝ ꯊꯕꯛ ꯇꯧ ꯇꯧꯅ ꯃꯥꯥꯏ ꯑꯦꯒ꯭ꯔꯤꯒꯤꯗ ꯀꯣꯔꯁ ꯃꯠ ꯀꯣꯔꯁꯁꯦ ꯇꯞ ꯊꯥꯗꯣꯛꯄꯅꯦꯕ ꯃꯥꯏ ꯀꯩꯀꯩ ꯀꯣꯔꯁ ꯌꯥꯝ ꯂꯩꯌꯦꯅ ꯑꯗꯨꯗ ꯊꯥꯕꯗꯨꯗꯒ ꯀꯩ ꯍꯪꯒꯥꯝ ꯄꯥꯝꯕꯤ ꯍꯥꯏꯕ꯭ꯔꯥ ꯂꯩ ꯄꯥꯝꯕꯤ ꯍꯥꯏꯕ꯭ꯔꯥ ꯀꯩꯅꯣ ꯑꯗꯨꯝꯒꯤ ꯃꯅꯤꯡꯅꯦꯅ ꯐꯖꯃꯟꯗꯅ ꯊꯣꯜꯂꯤꯅꯦꯌꯦ ꯃ ꯍꯣ ꯍꯣ ꯍꯣ ꯍꯣ ꯍꯣꯏ
ꯗ ꯃꯃꯥꯅ ꯀꯃꯥꯏ ꯇꯧꯔꯤꯕ
ꯅꯣꯏ ꯆꯦ ꯆꯤꯇꯕ ꯕꯩꯗꯤ ꯑꯋꯥꯏꯕ ꯃꯤꯡ ꯉꯥꯛꯇꯅꯦ
ꯀꯃꯥꯏꯅ
ꯍꯥꯏꯗꯣꯛ ꯌꯥꯗꯦ ꯋꯔꯤ ꯁꯅꯥ ꯌꯥꯗꯦꯌꯦ ꯃꯥ ꯍꯥꯏꯕ ꯁꯥꯒꯅꯣꯌꯦ ꯑꯣꯏ ꯒꯤꯅꯦ ꯋꯥꯔꯤ ꯃꯤꯡ ꯍꯥꯏꯗꯣꯛꯄ ꯌꯥꯗꯦꯌꯦ ꯅꯣꯠ ꯑꯦꯂꯥꯎꯠ ꯑꯥ ꯂꯩꯕꯝ ꯍꯥꯏꯗꯣꯛꯄ ꯌꯥꯗꯦꯌꯦ ꯅꯣꯏꯅꯅ ꯍꯥꯏꯅꯔꯛꯏꯕ ꯎꯝ ꯑꯗꯨꯝꯅ ꯍꯥꯏꯗꯣꯛ
ꯑꯗꯨꯕꯨ ꯄꯨꯡꯁꯥꯟ ꯁꯥꯟꯅꯔꯦꯗꯅ ꯈꫭꯏ
ꯁꯅꯥꯔꯦꯗꯥ
ꯎꯝ ꯀꯩꯝ ꯇꯧꯗꯦꯕ ꯑꯗꯨꯝ ꯃꯤ ꯅꯨꯡꯉꯥꯏꯔꯣꯏ ꯍꯥꯏꯕꯒꯤ ꯑꯗꯨꯃꯥꯏꯅ
ꯑꯗꯨꯕꯨꯗꯤ ꯀꯣ ꯑꯃꯔꯣꯝꯗꯕꯨꯗꯤꯅꯦ ꯁꯝꯅ ꯍꯥꯏ ꯑꯗ ꯃꯣꯏꯅ ꯎꯝ ꯄ꯭ꯔꯥꯏꯚꯦꯠ ꯑꯣꯏꯕ ꯋꯥꯔꯤ ꯍꯥꯏꯇꯥꯔꯗꯤ ꯁꯨꯝ ꯁꯥꯟꯅꯔꯦ ꯈꯜꯂꯣ ꯑꯥ ꯍꯧꯖꯤꯛ ꯀꯤ ꯁꯥꯟꯅꯔꯤ ꯃꯌꯥꯝꯖꯦ ꯊꯕꯛ ꯇꯧꯔꯤ ꯃꯌꯥꯝꯖꯦ ꯁꯦꯡꯅ ꯍꯥꯏꯔꯕꯗ ꯅꯣꯏ ꯑꯩꯈꯣꯏ ꯈꯛꯇ ꯅꯠꯇꯦꯗꯅꯀꯣ ꯁꯥꯏꯠꯇ ꯃꯌꯥꯝ ꯇꯧꯕ ꯌꯥꯎꯅꯤ ꯑ ꯑꯗꯨꯏ ꯇ ꯁꯥꯏꯠꯇ ꯃꯌꯥꯝ ꯌꯥꯎꯔꯝꯕꯗꯨꯗ ꯑꯦ ꯚꯥꯏ ꯑꯩꯁꯨ ꯁꯥꯟꯅꯩꯌꯦ ꯚꯥꯏ ꯑꯩꯁꯨ ꯄꯥꯏꯌꯦ ꯍꯥꯏꯕꯗ ꯃꯤꯒꯤ ꯇꯧꯗꯩ ꯊꯕꯛꯇꯨꯗ ꯑꯩꯈꯣꯏꯅ ꯁꯣꯝꯗ ꯁꯥꯟꯅꯩ ꯋꯥꯔꯤꯗꯣ ꯃꯥꯒꯤ ꯍꯦꯛ ꯑꯣꯏꯔꯝꯃꯣ ꯍꯥ
ꯎꯝ ꯎꯝ ꯃꯥꯅꯤ
ꯄꯥꯔꯁꯣꯅꯦꯜ ꯑꯣꯏꯕꯗ ꯃꯤ ꯃꯃꯤꯡꯗꯣ ꯄꯜꯂꯒ ꯉꯥꯡꯅꯔꯒ ꯋꯥꯔꯤꯗꯣ ꯁꫭꯝꯗ ꯊꯦꯡꯅꯔꯣ ꯍꯦꯛ ꯑꯩꯈꯣꯏꯁꯨ ꯃꯌꯥꯝ ꯊꯦꯡ ꯑꯩꯈꯣꯏ ꯃꯌꯥꯝ ꯇꯥꯔꯤꯗꯅ ꯑꯗꯨꯗꯨꯗ ꯑꯦ ꯁꯨꯃꯥꯏꯅ ꯇꯧꯋꯤꯅꯦ ꯍꯥꯏꯕ ꯑꯃ ꯑꯣꯏꯕ ꯋꯥ ꯑꯗꯣ ꯁꯦꯀ꯭ꯔꯦꯠ ꯑꯣꯏꯕ ꯋꯥꯔꯤ ꯁꯥꯟꯅꯁꯨ ꯆꯥꯎꯊꯣꯛꯈ꯭ꯔꯗꯤ ꯅꯨꯡꯉꯥꯏꯇꯦꯗꯅ ꯑꯗꯩꯗꯤ ꯃꯆꯤꯟ ꯊꯤꯕ ꯋꯥ ꯀꯩꯀꯥ ꯉꯥꯡꯅꯕꯁꯨ ꯐꯖꯗꯦꯗꯅ ꯏꯕ ꯈꯣꯠꯄ ꯇꯧꯕꯗ ꯑꯃꯥ ꯇꯠꯈ꯭ꯔꯕꯣ ꯑꯔꯕꯤꯅꯥ ꯑꯍꯥꯜꯂꯣ ꯅꯪ ꯇꯥꯕ꯭ꯔꯣ ꯑꯩꯗꯤ ꯑꯝꯇ ꯇꯥꯗ꯭ꯔꯦꯅꯦ ꯅꯪꯅ ꯉꯥꯡꯕ ꯀꯗꯧꯋꯦꯕ ꯔꯕꯤꯅꯥ ꯑꯩ ꯇꯥꯗ꯭ꯔꯦꯍꯦ